ꯀꯟꯗꯔꯒꯦ
ꯑꯁ ꯁꯨ ꯃꯒꯗꯦ ꯏꯗ
ꯋꯦꯗꯔꯗꯤ ꯀꯃꯥꯏꯅ ꯇꯧꯒꯦ
ꯑꯁ ꯅꯨꯡꯁꯥ ꯁꯥꯕꯅ ꯂꯩꯕ ꯉꯝꯗ꯭ꯔꯦ
ꯑꯁ ꯈꯔꯥꯎꯅ ꯂꯥꯛꯀꯗ ꯈꯔꯥꯎꯗ ꯂꯣꯡꯀꯟꯗ ꯑꯔ
ꯑꯣ
ꯂꯦꯞꯇ ꯉꯥꯏꯔꯦ ꯍꯧꯖꯤꯛꯇ
ꯑꯩꯣꯏꯔꯣꯝꯗꯗꯤ ꯅ ꯅꯣꯡꯣꯡ ꯇꯥꯗ ꯑꯥ ꯃꯅ ꯊ ꯍꯔ ꯎꯝ
ꯇꯍꯕꯤ ꯌꯔ ꯑꯗꯨꯗꯅꯣ
ꯅꯪꯗꯤ ꯀ꯭ꯔꯤ ꯇꯧꯔ ꯂꯩꯕ꯭ꯔꯣ
ꯏꯁꯁ ꯅꯣꯡꯕ ꯍꯦꯞꯄꯒ ꯂꯩꯒ ꯅꯅꯤ
ꯑꯥ ꯍꯥꯏꯗꯤ ꯁꯨꯝ ꯐꯃꯨꯡꯗ ꯇꯨꯝꯂꯒ ꯂꯩꯕꯅꯦ
ꯑꯁ ꯐꯃꯨꯡꯒ ꯇꯨꯝꯉꯒ ꯂꯩꯔꯤꯗ ꯁꯥꯔꯅꯤꯗ
ꯍꯥꯏꯌꯦꯦ ꯑꯦꯁꯤꯗ ꯈꯪꯃꯁꯨ ꯌꯥꯝ ꯁꯥꯏ ꯃꯄꯥꯟ ꯊꯣꯛꯑꯗꯤ
ꯑ ꯁꯃꯥꯏ ꯄꯨꯣꯗ ꯆꯠꯂꯣꯅ ꯏ ꯄꯆꯜꯂꯣꯗꯅ ꯏꯗꯤ ꯄꯆꯜꯂꯣꯗꯅ ꯔꯔꯣꯏꯕꯍꯤꯍꯤꯗ
ꯎꯝ
ꯅꯤ ꯍꯥꯏꯩꯗꯕ꯭ꯔꯣ
ꯍꯥ
ꯀꯔꯤꯒꯤ ꯍꯩꯇꯕ꯭ꯔꯕ ꯏꯔꯣꯏꯕꯕꯨ
ꯆꯥꯛꯗꯤ ꯆꯥꯔꯕ꯭ꯔꯣ ꯅꯏꯗꯦ
ꯑꯁ ꯏꯟꯁꯥꯡ ꯈꯔꯤꯅꯥ ꯂꯝ ꯕꯂꯝ ꯈꯔꯤ
ꯍꯟꯁꯥꯡ ꯍꯥꯎꯃꯟꯗꯕꯣ ꯌꯥꯝ ꯆꯥꯗꯕ ꯊꯨꯅ ꯂꯥꯝꯈ꯭ꯔꯦ
ꯔꯔꯤꯟ ꯁꯥꯡꯒꯅꯦ
ꯅꯤꯅꯤ
ꯑꯣ ꯑꯩꯈꯣꯏꯗꯤ ꯁꯧꯒ꯭ꯔꯤꯅꯦ
ꯆꯥ ꯁꯕꯔꯤ
ꯑꯥ
ꯊꯣꯡꯕ ꯁꯒꯔꯤ ꯈꯛꯇ
ꯉ ꯉ ꯈꯔꯥ ꯊꯥ ꯍꯥꯥꯄ
ꯑ ꯏꯟꯁꯥꯡ ꯅꯥꯄꯤꯗꯤ ꯕ꯭ꯂꯤꯛꯀꯤ ꯍꯥꯞꯄ꯭ꯔꯗꯤ ꯍꯥꯎꯇꯕꯅꯤꯅ
ꯇꯣ ꯂꯩꯇꯅꯦ
ꯑꯦ ꯅꯪ ꯉꯥ ꯍꯥꯞꯕ꯭ꯔꯤꯗꯤ ꯉꯥꯁꯨꯕꯗ ꯀꯤ ꯆꯤꯡꯕ꯭ꯔꯣ ꯎꯝ ꯀꯅꯥ ꯊꯣꯡꯕ꯭ꯔꯣ ꯅꯪ ꯊꯣꯡꯕ꯭ꯔꯣ ꯏꯃꯥ ꯊꯣꯡꯕ꯭ꯔꯣ
ꯑꯩꯅ ꯊꯣꯡꯅꯦ ꯍꯧꯖꯤꯛꯇꯤ ꯍꯧꯖꯤꯛꯀꯥꯟꯁꯦ ꯀꯣꯛ ꯑꯣꯏꯕꯒꯤ ꯌꯥꯝ ꯋꯥꯔꯦ
ꯀꯁ ꯋꯥꯕ꯭ꯔꯅ ꯑꯩꯈꯣꯏ ꯅꯨꯄꯥ ꯐꯥꯎ ꯑꯗꯨꯃꯥꯏꯅ ꯊꯣꯡꯉꯤꯗ
ꯅꯨꯄꯥꯗꯤ ꯍꯒꯗꯦ ꯇꯨꯝꯃꯦ ꯆꯥꯛ ꯆꯥꯔꯁꯦ ꯑꯃꯨꯛꯀ ꯍꯧꯒꯠꯀꯅꯤ ꯑꯁ ꯅꯨꯄꯥꯒꯤ ꯄꯨꯟꯁꯤꯗꯤ ꯌꯥꯝ ꯅꯨꯡꯉꯥꯏꯕꯅꯤꯗ
ꯃꯗꯨꯒꯤ ꯅꯨꯄꯥ ꯖꯥꯠꯇ ꯅꯠꯇꯦꯍꯦ ꯑꯩꯗꯤ
ꯑꯂ ꯃꯣꯔꯅꯤ ꯅꯠꯇꯃ ꯍꯧꯒꯀꯅꯤ ꯌ ꯀꯁꯒꯤꯅꯤ ꯋꯥꯏꯇꯔꯅꯤꯅꯤ
ꯊꯟꯖꯦꯜ ꯂꯩ ꯂꯩꯕ꯭ꯔꯣ ꯑꯗꯨꯗꯤ
ꯍ ꯃꯣꯝꯊꯦꯛ ꯑꯌꯥꯝꯕ ꯑꯩ ꯃꯔꯦ ꯆꯤꯁꯇꯔꯦꯁꯤꯡꯗꯤ ꯂꯣ ꯍꯣꯡ
ꯑꯣ ꯑꯗꯨꯗꯤ ꯑꯣꯏꯔꯝꯒꯤꯗ
ꯑꯦꯗ ꯁꯅꯥꯇꯤꯗ ꯈꯣꯏ ꯆꯦꯁꯤꯡ ꯂꯩꯔꯀꯥꯟꯗꯁꯨ ꯑꯗꯨꯃꯥꯏꯅ ꯇꯧꯏꯗ
ꯑꯁ ꯅꯨꯄꯥꯁꯤꯡꯒꯤꯁꯤꯅ ꯑꯗꯨꯃꯥꯏꯅ ꯍꯥꯏꯕꯅꯦ ꯅꯨꯄꯤꯉꯣꯟꯗ
ꯑꯩ ꯑꯗꯨꯒꯤ ꯅꯨꯄꯥꯖꯥꯠ ꯅꯠꯇꯦꯗ
ꯃꯥꯏ ꯍꯥꯏꯔꯒ ꯇꯧꯗꯕ ꯃꯤꯁꯨ ꯌꯥꯝ ꯂꯩꯕꯅꯦ
ꯍꯣꯏ ꯂꯩꯗꯤ ꯂꯩꯔꯝꯅꯦ ꯑꯩꯈꯣꯏꯗꯤ ꯅꯨꯡꯇꯤꯒꯤ ꯑꯗꯨꯃꯥꯏꯅ ꯇꯧꯕꯅ ꯑꯗꯨꯗꯤ ꯗꯦꯜꯂꯤ ꯗꯁꯅꯦ ꯉ ꯂꯩ
ꯎꯝ
ꯍ ꯃꯤꯅ ꯇꯧꯗꯕ ꯌꯥꯗꯕ ꯊꯕꯛꯅꯤꯅ ꯑꯗꯨꯗꯤ ꯑꯩꯈꯣꯏ ꯐꯤꯍꯥꯏꯁꯂꯥ ꯏꯁ ꯏꯁꯥꯕꯤꯗꯤ ꯄꯤꯒꯅꯤꯅ ꯑꯗꯨꯗꯤ
ꯎꯝ ꯑꯗꯨꯝ ꯅꯨꯡꯇꯤꯒꯤꯒꯦ ꯇꯧꯕꯅꯤꯅꯀꯣ
ꯄꯥꯔꯁꯤꯅꯤ ꯅꯅꯨꯡꯉꯅꯦ ꯍꯥꯏ ꯀ ꯍꯥꯏ
ꯅꯨꯄꯥ ꯅꯨꯄꯥꯁꯤꯡ ꯇꯧꯗꯕ ꯃꯤꯁꯨ
ꯍꯣꯏ ꯂꯩꯏ
ꯌꯨꯝꯒꯤ ꯊꯕꯛ ꯇꯧꯗꯨꯅ ꯃꯤ ꯌꯥꯝꯅ ꯌꯨꯝꯅꯤ
ꯎꯝ ꯃꯥꯒꯤ ꯅꯨꯄꯥꯁꯤꯡ ꯌꯥꯝ ꯋꯥꯔꯝꯃꯤ
ꯎꯝ ꯑꯗꯨꯃꯥꯏ ꯑꯗꯨꯒꯨꯝꯕ ꯅꯨꯄꯥꯗ ꯂꯨꯍꯣꯡꯗꯕꯗꯤ ꯑꯁ ꯌꯥꯝ ꯋꯥꯉꯦ
ꯌꯥꯝꯅ ꯋꯥꯒꯅꯦꯕ
ꯑꯥ
ꯍꯣꯏ ꯋꯥꯗꯤ ꯋꯥꯒꯅꯤ ꯑꯩꯒꯤ ꯐ꯭ꯔꯦꯟꯁꯤꯡꯁꯨ ꯑꯗꯨꯝ ꯑꯗꯨꯃꯥꯏꯅ ꯇꯧꯕ ꯃꯤꯁꯤꯡꯗ ꯃꯥ ꯂꯩꯕ ꯅꯨꯄꯥꯁꯤꯡꯗ
ꯑꯣ ꯎ ꯁꯨꯃꯥꯏ ꯁꯨꯃꯥꯏꯅ ꯇꯧꯑꯣ ꯁꯨꯃꯥꯏꯅ ꯇꯧꯑꯣ ꯍꯥꯏꯕꯤꯈ꯭ꯔꯣꯅꯦ ꯅꯪꯁꯨ
ꯑꯗꯨꯃꯣꯏꯅ ꯍꯔꯅꯦꯅꯦ ꯌꯥ ꯌꯥꯁꯨ ꯌꯥꯗꯕꯣ
ꯑ ꯅꯪꯗꯤ ꯅꯨꯄꯤ ꯋꯥꯔꯗꯤ ꯑꯗꯨꯃꯥꯏꯅ ꯍꯥꯏꯌꯣ
ꯃꯣꯏꯒꯤ ꯃꯃꯥꯁꯤꯡꯅꯄꯥ ꯑꯗꯨꯃꯥꯏꯅ ꯍꯥꯏ ꯍꯥꯏꯕ ꯍꯥꯏꯗ ꯁꯨꯃꯥꯏꯅ ꯇꯧ ꯁꯨꯃꯥꯏꯅ ꯇꯧ ꯍꯥꯏꯁꯨ ꯍꯥꯏꯗ ꯀꯣꯟꯁꯤꯟꯔꯒ ꯑꯗꯨꯃꯥꯏꯅ ꯂꯩꯁꯤꯅꯦ ꯁꯅꯥ ꯃꯇꯣꯝ ꯁꯅꯥ ꯃꯇꯣꯝ ꯑꯣꯏꯅ ꯀꯣꯟꯁꯤꯟꯂꯒꯗꯤ
ꯍꯝ
ꯍ ꯑ ꯃꯩꯁꯨ ꯃꯨꯂꯦ ꯁꯃꯟꯗꯅ ꯂꯣꯏꯔꯦ ꯍꯧꯖꯤꯛꯇꯤ ꯅꯣꯡꯁꯨ ꯇꯣꯛꯈ꯭ꯔꯦ ꯑꯃꯨꯛ
ꯑ
ꯊꯔꯥꯎ ꯃꯈꯉꯥꯔꯒ ꯂꯩꯔꯒ ꯅꯣꯡ ꯇꯔꯒ
ꯃꯣꯔꯅꯤꯡꯗꯗꯤ ꯈꯤꯇꯪ ꯇꯥꯕꯅꯦ
ꯍꯧꯖꯤꯛꯇꯤ ꯅꯨꯡꯁꯥ ꯀꯟꯅ ꯁꯔꯦ
ꯑ ꯇꯝꯗꯔꯥ ꯆꯤꯡꯗ꯭ꯔ
ꯇꯝꯗꯅꯦ ꯃꯄꯥꯟꯗ ꯂꯩꯕ
ꯇꯝꯗꯔꯦ
ꯎꯝ ꯎꯝ
ꯃ ꯄꯔꯁ ꯊꯥꯔ ꯍꯥꯏ ꯍꯥꯏꯕ ꯀꯥꯟꯁꯤꯗ ꯅꯣꯏ ꯃꯄꯥꯟꯗ ꯂꯩꯕ ꯃꯤꯁꯤꯡꯗ ꯂꯣꯏꯔꯝꯃꯅꯤ
ꯎꯝ
ꯆꯥꯛꯈ꯭ꯔꯕꯅꯦ ꯃꯣꯜꯂꯝꯃꯅꯦꯕꯣ
ꯍꯥ ꯑꯁ ꯍ ꯇꯧꯒꯦ
ꯇꯦꯝꯄꯔꯦꯆꯔ ꯀꯌꯥ ꯌꯧꯔꯦ ꯐꯣꯔꯇꯤ ꯐꯥꯏꯚ ꯀꯨꯝꯕ ꯌꯧꯒꯗ꯭ꯔꯣ ꯄ꯭ꯔꯣꯕꯝ
ꯑ ꯐꯣꯔꯇꯤ ꯑꯕꯞ ꯐꯣꯔꯇꯤ ꯋꯥꯟꯒꯨꯝꯕꯗꯤ ꯌꯥ ꯌꯥꯎꯕ꯭ꯔꯥꯪ ꯈꯪ
ꯇꯦꯝꯄꯔꯦꯆꯔꯁꯦ ꯐꯣꯔꯇꯤ ꯐꯥꯏꯚ ꯀꯨꯝꯕ ꯌꯧ ꯈꯥꯡꯕꯗꯤ ꯋꯥꯗꯤ ꯋꯥꯕꯅꯤ
ꯑ
ꯑꯩꯈꯣꯏꯗꯤ ꯃꯅꯤꯄꯨꯔꯗꯤ ꯀꯩꯁꯨ ꯅꯠꯇꯦꯅ ꯑꯗꯨꯗꯤ ꯊꯥꯔꯇꯤ ꯇꯨ ꯊꯥꯔꯇꯤ ꯐꯥꯏꯚ ꯊꯥꯔꯇꯤ ꯐꯣꯔ ꯑꯗꯨꯐꯥꯎ ꯁꯥꯔꯤ ꯍꯥꯏꯅꯤ ꯗ ꯌꯦꯡꯉꯩꯁꯤꯗ
ꯑꯪꯗꯤ
ꯍꯥꯏꯗꯤ ꯐꯤꯐꯇꯤ ꯐꯤ ꯇꯪꯈꯥꯏ ꯇꯝ ꯇꯪꯈꯥꯏ
ꯑ
ꯑꯩꯈꯣꯏ ꯏꯖꯨꯀꯦꯁꯟꯗꯤ ꯌꯥꯝ ꯐꯕ ꯖꯒꯅꯦ ꯇꯝꯕ ꯆꯠꯀꯦ ꯍꯥꯏꯔꯁꯤꯍꯥꯛ ꯆꯤꯡꯅ ꯀꯥꯒꯦ ꯍꯥꯏꯔꯁꯤ ꯉꯍꯥꯛ
ꯎꯝ ꯑꯗꯨꯗꯤ ꯂꯩꯕ ꯅꯨꯡꯉꯥꯏꯅꯤꯅꯦ
ꯊꯕꯛ ꯇꯧꯔꯝꯅꯤꯅꯦ ꯑꯗꯨꯗꯤ ꯃꯄꯥꯟꯗ ꯂꯩꯔꯤꯗꯤ
ꯊꯕꯛ ꯇꯧꯗꯦ ꯃꯤ ꯑꯁ ꯅꯥꯕꯗ ꯌꯦꯡꯉꯦ ꯆꯠꯇꯄꯅꯤꯅꯦ ꯀ꯭ꯔꯤꯅꯣ ꯀ꯭ꯔꯤ ꯊꯕꯒꯅꯣ
ꯃꯗꯁꯨ ꯊꯕꯛ ꯅꯠꯇ꯭ꯔꯅꯤ ꯑꯗꯨꯁꯨ
ꯎꯝ
ꯁꯦꯋꯥꯔꯤꯒꯤ ꯆꯠꯄ
ꯑꯥ ꯑꯌꯨꯛ ꯉꯟꯇꯥ ꯍꯧꯔꯒꯅꯤ ꯑꯁ ꯌꯥꯝ ꯋꯥꯔꯅꯤ
ꯎꯝ ꯇꯔ ꯋꯥ
ꯑꯌꯨꯛ ꯉꯟꯇꯥ ꯍꯧꯒꯠꯄꯗꯣ ꯑꯩꯗꯤ ꯌꯥꯝ ꯇꯜꯂꯦꯕ
ꯑ
ꯌꯥꯍꯥꯎ ꯊꯦꯡꯅ ꯍꯧꯒꯠꯄ ꯃꯤꯅꯦ ꯑꯩꯅꯦ
ꯌꯥꯝꯅ ꯇꯨꯝꯕ ꯐꯠꯇꯕꯅꯤꯗ ꯀꯩꯅꯣ ꯁꯥꯡꯣꯇꯅꯤ
ꯑꯌꯨꯛ ꯉꯟꯇꯥ ꯍꯧꯔꯔꯗꯤꯀꯣ ꯑꯩ ꯏꯁꯥꯎ ꯂꯥꯡꯅꯤꯡꯕ ꯊꯣꯛꯅꯤ ꯑꯩꯗꯤ
ꯅꯨꯄꯤꯁꯤꯖ